ꯎꯝ ꯇꯥꯏꯌꯦ
ꯎꯝ
ꯍꯜꯂꯣ
ꯇꯥꯕ ꯅꯠꯇ꯭ꯔꯣ ꯐꯅ
ꯇꯔ ꯇꯥꯏ
ꯑꯣꯀꯦ ꯑꯣꯀꯦ ꯑꯩꯈꯣꯏ ꯂꯣꯟ ꯈꯣꯏꯕꯁꯤ
ꯋꯥꯟ
ꯌꯦꯉꯦ ꯑꯃꯅꯥ
ꯑꯣ
ꯑꯗꯨ ꯑꯗꯨꯝ ꯑꯍꯥꯟꯕ ꯑꯩꯣꯏ ꯇꯣꯕꯤꯛꯀꯤ ꯑꯣꯏꯅꯗ ꯃꯣꯏ ꯇꯤꯚꯤꯗ ꯑꯗꯨꯝ ꯈꯒ ꯌꯦꯡꯉꯝꯕꯅꯦ ꯃꯥ ꯃꯥ ꯃꯥ ꯃꯥꯡ ꯃꯥ ꯆꯠꯇꯤꯀꯥꯟꯗ ꯃꯥ ꯑꯃꯨꯛ ꯃꯨꯝꯕꯥꯥꯏ ꯆꯠꯈꯤꯕ ꯀꯩꯅꯣ ꯇꯧꯕꯒꯤ ꯃꯣꯏ ꯕꯥꯒꯤ ꯃꯣꯏꯕꯥꯒꯤ ꯅꯥꯕꯒꯤ ꯆꯠꯈꯤꯕ ꯑꯗꯨꯗꯒꯤ ꯑꯃꯨꯛ ꯎꯝ ꯑꯟ ꯑꯣꯏꯜꯂꯛꯄꯩ ꯈꯔ ꯂꯩꯅꯥ ꯁꯨꯝ ꯂꯩꯁꯤꯜꯂꯛꯄ ꯑꯗꯨꯒꯤ ꯌꯦꯡꯊꯣꯛꯄꯩꯅꯦ ꯑꯗꯨꯝ ꯆꯠꯈꯤꯕ
ꯎꯝ ꯀꯅꯥ ꯀꯅꯥ ꯁꯦꯠꯦ
ꯃꯥꯒ ꯑꯇꯣꯕꯤꯀꯤ ꯈꯛꯇ ꯆꯠꯈ꯭ꯔꯦ ꯑꯥꯗ ꯃꯣꯏ ꯆꯤꯆꯦ ꯂꯩꯕ ꯑꯗꯨꯒꯤ ꯑꯁ ꯃꯦ ꯍꯧ ꯅꯨꯡꯗꯤ ꯅꯨꯡꯉꯥꯏ ꯑꯉꯟꯕꯩꯒꯗꯤ ꯍꯥꯏꯗꯤ ꯑꯍꯟ ꯃꯌꯥꯝ ꯑꯃ ꯌꯦꯡꯉꯝꯃꯦꯕ ꯑꯗꯨꯝ
ꯎꯝ
ꯃꯣꯏ ꯂꯩꯀꯥꯏꯒꯤ ꯍꯥꯏꯇꯥꯔꯦ ꯑꯗ ꯑꯩꯒꯤ ꯅꯨꯄꯤ ꯑꯣꯏꯔꯣ ꯅꯨꯄꯥ ꯑꯣꯏꯔꯣ ꯃꯌꯥꯝ ꯌꯦꯦꯝꯃꯦ ꯑꯗꯩ ꯍꯩꯅꯧꯋꯥꯡ ꯁꯣꯠꯇ ꯄꯨꯡ ꯕꯥꯔꯣ ꯃꯈꯥꯏ ꯑꯃ ꯃꯈꯥꯏꯒꯨꯝꯕꯒꯤꯗꯤ ꯃꯤ ꯑꯃꯈꯛ ꯇꯥꯛꯑꯦ ꯑꯗꯩ ꯉꯔꯥꯡꯗꯤ ꯌꯦꯡꯁꯤꯜꯂꯒꯦꯅ ꯑꯗꯨꯝ ꯈꯥꯡꯉꯒ ꯀ ꯑꯗꯩ ꯀꯩꯅꯣꯒꯤ ꯏꯖꯤꯞꯀ ꯀꯩꯅꯣꯒ ꯂꯣꯏꯕꯩꯗꯨꯗ ꯑꯩ ꯁꯤꯡꯖꯨ ꯀꯩꯀꯩ ꯁꯨꯅꯕ ꯃꯄꯣꯠ ꯃꯆꯩ ꯊꯤꯔꯦ
ꯎꯝ
ꯑꯗꯩꯗꯤ ꯁꯤꯡꯖꯨꯕ ꯁꯨꯔꯦ ꯑꯗꯨꯒ ꯆꯥꯛꯀ ꯑꯃꯨꯛ ꯆꯔꯥꯋꯥꯗ ꯑꯃꯨꯛ ꯌꯦꯡꯁꯤꯜꯂꯛꯑꯦ
ꯑꯣ
ꯃꯤꯅꯅꯤꯄꯥ ꯁꯥꯞꯦꯉꯃ ꯃꯥꯗꯤ ꯀꯦꯟꯈꯔꯦ ꯑꯗꯨꯝ
ꯎ ꯑꯗꯦꯟꯖꯤꯗ ꯍꯥꯏꯔꯣ
ꯎꯝ ꯑꯃꯨꯛ ꯃꯥꯜꯍꯜꯂꯝꯃꯒ ꯆꯟꯁꯤꯜꯂꯨ ꯆꯟꯁꯤꯜꯂꯨ ꯇꯧꯔꯝꯃꯁꯤꯒꯦ ꯅꯅꯥꯕꯀꯤ ꯑꯋꯥꯕ ꯁꯛꯂꯣꯟ ꯃꯌꯥꯝꯗꯨꯗꯤ ꯃꯥ ꯎꯕ ꯐꯪꯍꯧꯗ꯭ꯔꯦ ꯃꯥ
ꯏꯃꯥ ꯏꯁꯇꯦꯗ ꯊꯥꯅꯕ ꯌꯦꯡꯕꯩ ꯇꯥꯏꯞꯇ
ꯊꯥꯔꯝꯕ꯭ꯔꯥꯕ ꯑꯗꯨ ꯑꯗꯨ ꯑꯗꯨ ꯃꯥ ꯏ
ꯎꯝ
ꯑꯩꯈꯣꯏ ꯑꯍꯨꯝ ꯈꯛꯛꯇ ꯍꯥꯎꯔꯦ ꯌꯦꯡꯁꯤꯜꯂꯦ ꯑꯗꯨꯝ ꯑꯩ ꯀꯨꯟꯖꯥꯥꯁ ꯀꯗꯤꯟꯗꯒ
ꯃꯣꯏ ꯗꯨꯀꯥꯟ ꯊꯣꯛꯇ꯭ꯔꯣ
ꯊꯣꯛꯑꯝꯃꯅꯤꯍꯦ ꯉꯁꯤ ꯊꯣꯛꯑꯝꯃꯅꯤ ꯏꯁꯥ ꯁꯥꯒꯠꯂꯒ ꯂꯩꯔꯝꯒꯅꯤ ꯑꯩ ꯁꯥꯃꯨꯗꯨꯅꯅꯥꯕ ꯑꯩꯣꯏꯗꯧ ꯌꯥꯥꯎꯅꯤꯡꯕꯁꯤꯗꯤ ꯃꯥꯅ
ꯍ
ꯉꯅ ꯉꯍꯥꯡ ꯉꯍꯥꯟꯁꯨ ꯇꯧꯔꯅꯤ ꯅꯣꯋꯦꯒ ꯀꯩꯅꯣꯒ ꯁꯥꯟꯅꯕꯗꯣ
ꯎꯝ
ꯀꯩꯒꯤꯅꯣ ꯁꯥꯟꯅꯈꯤꯕꯗꯣ ꯃꯣꯏ ꯑꯁ ꯃꯆꯨ ꯃꯣꯏꯅ ꯑꯉꯧꯕ ꯂꯤꯠꯈꯤꯕꯗꯣ
ꯎꯝ ꯅꯔꯒ ꯏꯕꯣꯔꯤ ꯀꯣꯁꯀ ꯁꯥꯟ ꯏꯕꯣꯔꯤ ꯀꯣꯁꯀ
ꯑꯣ ꯍꯣꯏ ꯍꯣꯏ ꯍꯣꯏ ꯑꯗꯨꯏꯗꯣ ꯃꯥ ꯕꯣ ꯇꯤꯝ ꯏꯁꯀꯣꯔ ꯄꯥꯏꯖꯥꯔꯅꯤ ꯃꯥꯗꯤ ꯅꯣꯋꯦꯅ ꯀꯩꯅꯣꯗꯨꯅꯦꯗ ꯑꯣꯔꯦꯟꯁꯗꯤ ꯑꯗꯨꯝ ꯂꯩꯔꯦ ꯖꯥꯠꯅꯤ
ꯃꯥꯅꯥ
ꯍꯣꯏ ꯑꯗꯨꯗꯤ ꯁꯥꯆꯤꯟꯒꯣꯏꯅ ꯍꯥꯏꯕꯗꯤ ꯃ ꯍꯂꯥꯟꯈꯛ ꯌꯥ ꯌꯥꯗꯦ ꯇꯧꯔꯤꯁꯦꯅ ꯑꯃ ꯍꯥꯏꯑꯝꯃꯦ ꯏ ꯃꯥꯁꯦ ꯑ ꯑꯩꯕꯔꯤ ꯀꯣꯁꯅ ꯑꯃ ꯐꯠ ꯆꯟꯕꯩꯗꯣ
ꯎꯝ
ꯣꯠꯇ ꯄꯤꯁ ꯀꯣ ꯌꯥꯁꯀꯂꯣ ꯇ
ꯤꯁ ꯋꯥꯔ ꯑ
ꯁꯥꯟꯅꯕꯗꯤ ꯀꯌꯥ ꯁꯥꯟꯅꯗ꯭ꯔꯣ ꯑꯃꯗꯨꯅ ꯑꯗꯨꯅ ꯃꯥꯅ ꯄꯣ ꯃꯤꯁꯀꯣ ꯑꯦꯁꯥ ꯍꯥꯏ ꯅ ꯂꯑꯣ ꯅ ꯅ ꯑꯣꯏꯔꯝꯗꯦ ꯊꯥ ꯆꯒꯂ ꯑꯃꯔ
ꯀ ꯀ ꯀꯩꯅꯣ ꯍ ꯃꯣꯏ ꯍꯥꯟꯁꯨ ꯑꯗꯨꯝ ꯇꯧꯗꯣꯏꯅꯦ
ꯀꯩꯅꯣ ꯅ ꯆꯟꯗ꯭ꯔꯣ ꯑꯩꯕꯨꯔꯤ ꯅ ꯍꯥꯟꯖꯜꯂꯦꯕ
ꯑꯥ
ꯑꯗꯨꯒ ꯁꯦꯡꯗꯣꯛꯄꯅꯤ ꯀꯩꯅꯣ
ꯀꯌꯥꯁ ꯀꯌꯥ ꯍꯥꯟ ꯆꯪꯉꯁꯦ
ꯃ ꯆꯂꯦꯕ ꯑꯃ ꯆ ꯃꯩꯗꯨꯔꯣ ꯃꯥ ꯀꯩꯅꯣꯅ ꯅꯣꯔꯋꯦꯅ ꯆꯜꯂꯦꯗ ꯃꯥ ꯔꯥꯁ ꯄꯣꯇꯤꯝ ꯏꯁꯀꯣꯔ ꯑꯦꯁ ꯀꯪ ꯇꯧ ꯃꯥꯁꯤꯅ
ꯎꯝ ꯑꯝ
ꯑꯗ ꯃꯤ ꯑ ꯃꯥ ꯌꯦꯡꯒꯤꯜꯂꯝ ꯃꯥ ꯈꯥꯡꯉꯝꯕꯤꯜꯂꯛꯇ꯭ꯔꯖꯠꯅꯦ ꯆꯠꯈꯔꯦꯕꯀꯣ ꯃꯥꯁꯦ
ꯅ
ꯑꯗꯨꯗꯤꯦ ꯑꯗꯨꯗꯦ ꯑꯗꯨ ꯅꯣꯔꯃ ꯍꯥꯟ ꯆꯟꯕ ꯍꯣꯏ ꯑꯗꯨꯗ ꯃꯥꯗꯤ ꯀꯩꯅꯣꯗꯨꯔ ꯑꯩꯕꯔꯤꯒꯤ ꯃꯥ ꯀꯩꯅꯣꯗꯨꯔ ꯕꯣꯇꯤꯁ ꯀꯣꯟꯅꯤꯅ ꯃꯥꯅ ꯈꯟꯕ ꯍꯥꯏ ꯇꯥꯔꯦ ꯁꯣꯏꯔꯦ ꯁꯣꯏꯔꯦ ꯃꯥꯏꯁꯦ ꯍꯥꯏꯗꯤ ꯑꯩ ꯎꯔꯤꯗꯨ ꯅꯍꯥꯟ ꯆꯟ ꯇꯥꯔꯦ ꯅꯣꯔꯋꯦꯅ ꯁꯥꯟꯅꯩꯅꯦ ꯑꯩ ꯈꯟꯕꯗꯨ ꯃꯥꯒꯤ ꯕꯣꯟꯗꯨ ꯌꯦꯡꯤ ꯑꯗꯨ ꯃꯃꯨꯛ ꯇꯥꯈꯤꯗ꯭ꯔꯃꯦꯕ ꯑꯗꯨꯝ ꯃꯁꯥꯅ ꯑꯗꯩ ꯆꯠꯈꯔꯦ ꯑꯩ ꯃꯥ ꯆꯠꯈꯤꯕꯒ ꯄꯠ ꯍꯂꯥꯟꯅ ꯆꯠꯂꯛꯄ ꯃꯥꯁꯦ ꯐꯣꯟꯒ ꯐꯠꯇꯧꯔꯛꯦꯕ ꯑꯩꯅ ꯑꯩ ꯆꯨꯝꯗ꯭ꯔꯣꯒ ꯍꯥꯏꯔꯒ ꯃꯥ ꯀꯀ ꯐꯣꯡꯒꯝ ꯄꯛꯀ ꯇꯧꯛꯦꯕ ꯉꯔꯥꯡꯁꯨꯅꯦꯕ ꯑꯩꯅ ꯑꯃꯨꯛꯀ ꯀꯩꯅꯣꯒ ꯏꯖꯤꯞꯀ ꯀꯩꯅꯣꯒꯗꯣ ꯑꯁꯂ ꯍꯥꯏꯒꯗꯣ ꯃ ꯕꯣꯇꯤꯝ ꯏꯁꯀꯣꯔ ꯄꯥꯏꯖꯥꯅꯤ ꯑꯗꯨꯗ ꯉꯔꯥꯡ ꯀꯩꯅꯣ ꯅ ꯍꯥꯟꯅ ꯑꯩꯅ ꯑꯃꯨꯛꯀ ꯅꯥꯏꯟꯇꯤ ꯃꯤꯅꯤꯠꯇ ꯊꯣꯏꯕ ꯅ ꯅꯠꯇ꯭ꯔꯒꯅ ꯇꯨ ꯑꯦꯛꯁ ꯄꯥꯏꯕꯅꯦꯕ ꯍ ꯍ ꯍꯣꯏ ꯎꯝ ꯗ ꯇꯥꯅꯤ ꯅꯠꯇ꯭ꯔꯒꯅ ꯑꯃꯅ ꯍꯥꯏꯗꯤ ꯕꯦꯁꯂꯤꯞ ꯑꯃꯗꯅ ꯇꯨ ꯑꯦꯛꯁ ꯄꯥꯏꯕ ꯍꯥꯏ ꯇꯥꯏ ꯋꯤꯟ ꯑꯣꯏꯗ꯭ꯔꯣ ꯏꯖꯤꯞꯇ ꯑꯗꯨꯒ ꯕꯦꯁꯂꯤꯞ ꯑꯃꯗꯅ ꯑꯗꯩ ꯑꯃꯗꯅ ꯀꯩꯅꯣ ꯍꯥꯏꯕ ꯇꯤꯝꯇ ꯀ꯭ꯋꯥꯂꯤꯐꯥꯏ ꯅꯦꯛꯁ ꯏꯁꯇꯦꯖꯇꯨ ꯄꯥꯏꯕ
ꯑꯗꯨꯏꯗꯨ ꯑ ꯑꯃꯨꯛꯇꯗꯦ ꯃꯦꯠꯆ ꯑꯃꯠꯇꯗ ꯑꯗꯨꯃꯥꯏꯅꯗꯤ ꯈꯟꯖꯔꯕ꯭ꯔꯣꯅꯦ
ꯅꯠꯇꯦ ꯑꯩꯅ ꯇꯣꯉꯥꯟ ꯇꯣꯉꯥꯟꯕ ꯁꯦꯝꯕ ꯁ꯭ꯂꯤꯞꯇꯅꯤ ꯑꯩꯅ ꯍꯥꯏꯁꯦ ꯑꯃꯗꯨꯒꯤꯅ ꯎ ꯃꯥꯅꯕꯗꯤ ꯑꯗꯨꯝ ꯁꯦꯝꯖꯤꯟꯗꯋꯦ ꯑꯗꯨꯒꯤ ꯌꯥꯎꯋꯦ ꯑꯗꯨ ꯃꯥꯁ ꯕꯣꯗꯤꯤꯡ ꯏꯁꯀꯣꯔꯜ ꯄꯥꯏꯑꯦ ꯃꯥꯁꯦ ꯌꯦꯡꯉꯝꯗꯕꯤꯗ ꯆꯠꯈꯔꯦꯕ ꯃꯥꯁꯦ ꯆꯠꯂꯤꯉꯩꯗꯨꯗꯤ ꯑꯩ ꯑꯗꯨꯝ ꯃꯥꯁꯦ ꯑꯗꯨꯝ ꯆꯠꯂꯅꯤꯒ ꯇꯧꯗ ꯑꯣ ꯅ ꯌꯨꯝꯕꯤ ꯋꯥꯉꯥꯏ ꯆꯪ ꯂꯩꯁ ꯁ ꯑꯩꯅ ꯆꯨꯝꯗ꯭ꯔꯣꯕꯗ꯭ꯔꯣꯣ ꯄꯣ ꯃꯤꯁꯀꯣꯜ ꯆ ꯊꯝ ꯄꯀꯥ ꯄ ꯃꯥꯏꯁꯨ ꯃ ꯃꯥ ꯇꯋ ꯏꯁꯄꯦꯟꯒꯤꯗꯕꯨꯗꯤ ꯃꯥ ꯈꯔ ꯐꯪꯉꯝꯒꯅꯤ
ꯀꯩ ꯋꯥ ꯏꯁꯄꯦꯟ ꯊꯥꯈꯤꯕꯦ
ꯎꯝ ꯃꯥꯒꯣꯜ ꯑꯅꯤ ꯍꯦꯟꯅ ꯆꯟꯅꯤ ꯍꯥꯏꯕ꯭ꯔꯥ ꯑꯗꯨꯃꯥꯏꯅ ꯑꯃ ꯄꯥꯏꯕ꯭ꯔꯥ ꯑꯅꯤ ꯆꯠꯅꯤ ꯑꯗꯨꯃꯥꯏꯅ ꯑꯣꯏꯈꯤꯕꯅꯦ ꯎꯝ ꯎꯝ ꯎꯝ ꯎꯝ
ꯑꯦꯞꯇ ꯄꯨꯂꯞ ꯊꯥꯅꯔꯦ ꯍꯧꯖꯤꯛꯀꯥꯟꯗꯤ ꯃꯤꯒ ꯊꯥꯅꯗ꯭ꯔꯦ
ꯎꯝ ꯃꯤꯒꯤ ꯉꯁꯥꯏ ꯑꯩꯅ ꯏꯇꯤꯌꯥꯟꯗꯒ ꯑꯩꯒ ꯆꯥꯝ ꯆꯥꯝꯃꯤꯁꯤ ꯆꯅꯤ ꯆꯠꯂꯨꯔꯦꯗ ꯍꯧꯕ ꯑꯗꯨꯃꯅ ꯐꯪꯈ꯭ꯔꯦ ꯑꯁꯖꯤ ꯂꯩ ꯎꯝ ꯊꯥ ꯎꯝ ꯇꯥꯗꯔꯤ ꯇꯥ ꯊꯥꯗꯔꯄꯅ
ꯀꯟꯇ꯭ꯔꯣꯜ ꯅꯥꯥꯟ ꯇꯧꯔꯛ ꯀꯧꯋ ꯊꯥꯖꯔꯦ
ꯎ
ꯗꯦꯒꯤ ꯋꯥꯠꯇ꯭ꯔꯦ ꯐꯣꯇꯨꯒꯣꯜꯒꯤ ꯍꯌꯦꯡ ꯑꯣꯏꯔꯕꯅꯤ ꯅꯨꯃꯤꯗꯥꯡ
ꯖꯤꯑꯣ ꯑꯃ ꯊꯨꯖꯤꯜꯂꯦꯦ
ꯀꯔꯤ
ꯊꯨꯖꯤꯜꯂꯦ ꯍꯥꯏꯔꯤꯕ
ꯇꯨꯖꯤꯜꯂꯤꯗ ꯇꯨꯜꯂꯤ ꯀꯥꯏꯔꯦ ꯃꯣꯏ ꯃꯇꯝ ꯃꯤꯤꯝ ꯌꯥꯝꯕꯩ ꯀꯩꯅꯒꯤꯅꯣꯗ
ꯃꯥꯅꯦ ꯃꯥꯅ ꯁꯤꯅꯕꯨꯗꯤ ꯐꯕꯨꯗꯤ ꯐꯩꯗ ꯅꯨꯡꯇꯤ ꯂꯩ ꯌꯥꯝ ꯒꯦꯞ ꯀꯅꯥ ꯂꯣꯏ ꯂꯩꯗꯨꯗꯤ ꯂꯩꯇꯦꯕ
ꯅꯣꯡꯃꯔꯣꯝꯗ ꯃꯦꯁ ꯊꯃꯒ ꯃꯇꯝ ꯌꯥꯝ ꯀꯨꯏꯟꯃꯛꯂꯦ
ꯎ ꯍꯥꯏ ꯑꯁ ꯈꯪꯗꯦ ꯇꯧꯗꯣꯏꯁꯤ ꯁꯤ ꯏꯇꯣꯝꯇ ꯇꯨꯃꯤꯟꯅ ꯐꯣꯟꯗ ꯌꯦꯡꯕꯅ ꯐꯗꯧꯔꯤꯕ꯭ꯔꯥ ꯃꯤꯅꯣꯛ ꯄꯩꯁꯥꯥꯁ ꯀꯤꯛꯌꯨꯅ ꯎꯝ
ꯈꯔꯗꯤ ꯅꯪꯗꯣꯔꯤ ꯅꯪꯕꯨ ꯅꯪꯗꯧ ꯑꯅ ꯈꯔꯗꯤ ꯋꯥꯊꯥ ꯁꯥꯠꯄꯒꯦꯝ ꯑꯣꯏꯗ ꯑꯗꯨꯔꯤ
ꯉꯁꯤ ꯗꯦꯠ ꯐꯣꯔꯣ ꯐꯣꯔꯅꯤ ꯑꯗꯨ ꯑꯣꯏ ꯇꯔꯗꯤ ꯐꯥꯏꯚ ꯍꯥꯡꯆꯤꯠ ꯑꯣꯏꯗꯣꯏꯕ
ꯍꯅꯤ
ꯁꯤꯛꯁ ꯅꯠꯇꯦ ꯁꯚꯦꯟ ꯁꯚꯦꯟ ꯊꯥꯏꯕ ꯍꯥꯏꯗꯤ
ꯁꯚꯦꯟ ꯊꯥꯕ꯭ꯔꯣ
ꯎꯝ ꯁꯚꯦꯟꯒꯤ ꯁꯚꯦꯟ ꯍꯥꯏꯁ ꯁꯤꯛꯁꯀꯤ ꯕꯥꯔꯣ ꯃꯈꯥꯏꯗꯨꯣ ꯁꯚꯦꯟꯒꯤ ꯇꯨꯌꯦ ꯑꯦ ꯑꯦꯝ ꯇꯨꯌꯦꯞ ꯑꯦ ꯑꯦꯝ ꯍꯥꯏꯅꯦꯕ ꯑꯗꯨ ꯑꯣꯏ ꯇꯔꯗꯤ ꯁꯤꯛꯁꯀꯤ ꯇꯨꯌꯦꯜꯞ ꯃꯈꯥꯏꯗꯨꯗꯤ ꯁꯤꯛꯁꯀꯤ ꯑꯍꯤꯡꯗ ꯍꯣꯏ ꯁꯤꯛꯁꯀꯤ ꯑꯍꯤꯡꯗꯣ ꯑꯣꯏꯗꯣꯏꯗ꯭ꯔꯣ ꯍꯪꯆꯤꯠꯇ
ꯁꯚꯦꯟꯒꯤ ꯄꯨꯡ ꯃꯥꯄꯟ ꯃꯈꯥꯏꯗ ꯌꯥꯝ ꯅꯨꯡꯉꯥꯏꯅ ꯁꯥꯟꯅꯗ ꯉꯜꯂꯦ
ꯎꯝ ꯑꯣ ꯏꯖꯤꯞꯀ ꯌꯥꯝ ꯅꯨꯡꯉꯥꯏꯅ ꯃꯀꯥ ꯂꯥꯝꯅ ꯖꯁ
ꯑꯗꯩꯗꯤ ꯄꯥꯇꯤ ꯊꯨꯒꯥꯏ ꯂꯥꯛꯇꯣꯏ ꯑꯣꯏꯔꯝꯅꯤ
ꯑꯩ ꯄꯣꯔꯗꯤ ꯃꯣꯏ ꯌꯦꯡ ꯊꯣꯛꯇꯣ ꯇꯜꯂ ꯇꯟꯗꯣꯏꯔ ꯌꯨꯝꯗ ꯌꯦꯡꯉꯛ ꯑꯗꯨꯁꯤꯔꯥ ꯄꯣꯔꯣ ꯄꯣꯔꯣ ꯁꯣ
ꯃꯤꯅꯣꯛ ꯃꯩꯁꯁꯤ ꯌꯥꯝ ꯈꯥꯡꯕꯗꯀꯣ ꯍꯟꯗꯥꯛꯁꯤ
ꯃꯣꯏꯅ ꯑꯗꯨ ꯏꯁꯇꯦꯗꯤꯌꯝꯗ ꯌꯦꯡꯃꯤ ꯃꯈꯩ ꯄꯨꯂꯞ ꯀꯞꯄꯤꯗꯨꯗꯤ ꯅꯨꯄꯤ ꯌꯥ ꯇꯥꯈꯠꯂꯛꯑꯒ ꯑꯩꯅ
ꯑꯗꯨ ꯉꯍꯥꯛꯅꯦ ꯆꯠꯁꯤꯁꯦ ꯑꯩꯁ ꯆꯠꯅꯤ ꯃꯊꯥ ꯑꯗꯨ ꯁꯥꯒꯠꯂꯝꯕꯅꯤꯗ ꯑꯗꯨꯅꯦ
ꯁꯤ ꯌꯥꯔꯣꯏꯗꯅꯦ ꯌꯥꯝ ꯂꯥꯏꯊꯣꯛꯄꯩ ꯇꯥꯏꯄ ꯇꯧꯋꯦꯕ
ꯍꯣꯏ ꯑꯗꯨꯅꯦ ꯑꯗꯨ ꯁꯅꯔꯛꯇꯕꯗꯨꯅꯦ ꯄꯨꯔꯥ ꯄꯔꯥ ꯀꯥꯏ ꯃꯤ ꯊꯥꯖꯕꯗꯤ ꯀꯩꯁꯨ ꯍꯥꯏꯗꯤ ꯔꯣꯅꯥꯜꯗꯣꯗꯨꯗ ꯀꯩꯁꯨ ꯌꯥꯝ ꯀꯟꯅ ꯍꯥꯏꯗꯤ ꯊꯥꯖꯕ ꯅꯠꯇꯦꯕ ꯈꯨꯗꯤꯡꯃꯛ ꯑꯌꯥꯝꯕꯅ ꯄꯣꯔꯇꯨꯒꯜꯒꯤ ꯂꯧꯅꯤ ꯂꯧꯅꯤ ꯐꯖꯩꯒ ꯍꯥꯏꯅꯔꯤꯁꯦ ꯃꯣꯏꯒꯤ ꯍꯟꯗꯛꯀꯤ ꯌꯥꯎꯒꯕ ꯏꯁꯇꯥꯔ ꯃꯈꯩ ꯍꯥꯏꯗꯤ ꯄꯤ ꯑꯦꯆ ꯖꯤ ꯀꯩꯒꯤ ꯃꯤꯇꯤꯅꯥ ꯅꯦꯕꯤ ꯑꯦꯁ ꯀꯣꯏꯗꯩ ꯃꯌꯥꯝ ꯌꯥꯎꯔꯤꯕ ꯅꯍꯥ ꯃꯈꯩꯗꯨꯒꯤꯗ ꯑꯣꯏꯅ ꯈꯜꯂꯒꯕꯨ ꯑꯃꯨ ꯇꯧꯗ꯭ꯔꯕꯨ ꯀꯗꯥꯥꯏꯗꯒꯤ ꯊꯥꯁꯨ ꯊꯥꯗ꯭ꯔꯦ ꯑꯃꯅ ꯍꯣꯠꯇ ꯊꯥꯕꯤ ꯌꯥꯕꯣ ꯍꯣꯏ ꯑꯗꯨ ꯊꯥꯀꯥꯟꯗꯗꯤ ꯑꯥꯎꯠꯁꯥꯏꯗꯠꯇ ꯑꯣꯏꯔꯁꯨ ꯆꯠꯂꯤ ꯆꯠꯂꯤꯗꯨꯅꯤ ꯑꯗꯨꯝꯕꯗꯣ ꯍꯥꯏꯗꯤ ꯃꯉꯥꯔꯛꯇ ꯀ꯭ꯔꯤꯌꯦꯠ ꯇꯧ ꯇꯥꯔꯒꯗꯤ ꯑꯃꯗꯤ ꯆꯨꯝꯕ ꯌꯥꯏꯗꯅ ꯁꯦꯡꯅ ꯑꯗꯨꯅꯤꯗ ꯑꯩꯅ ꯍꯥꯏꯅꯤꯡꯉꯁꯤ ꯃꯣꯏꯗ ꯄꯥꯛꯅ ꯆꯦꯟꯗ ꯌꯥꯔ ꯍꯣꯠꯅꯕꯗꯨ ꯑꯗꯨꯝ ꯎꯕꯤꯗꯕꯩ ꯇꯥꯏꯞ ꯇꯧꯋꯦꯕ ꯑꯗꯨꯝ ꯑꯗꯨꯝꯕꯗꯨ ꯈꯔ ꯇꯧꯗꯦ ꯃꯣꯏꯅ ꯈꯔ ꯑꯗꯨꯝ ꯌꯦꯡꯊꯤꯅꯕꯒꯤ ꯇꯥꯏꯞꯇ ꯃꯣꯏ ꯃꯁꯦꯟ ꯈꯪꯗꯦ ꯀ꯭ꯌꯥꯟ ꯇꯥꯗꯦꯅ ꯍꯥꯏꯁꯦ ꯁꯥꯟꯅꯕ ꯑꯩ ꯌꯦꯡ ꯋꯥꯏ ꯍꯥꯏꯇꯥꯔꯦꯅꯦ
ꯃꯣꯏ ꯃꯁꯤꯡ ꯈꯔꯗꯤ ꯅꯨꯡꯉꯥꯏꯅꯗ꯭ꯔꯥ ꯈꯪꯗꯦꯗ ꯕꯣꯔꯥꯏ ꯕꯨ ꯅꯨꯡꯉꯥꯏ ꯃꯣꯏ
ꯃꯥ ꯃꯉꯥꯏꯔꯦ ꯑꯁꯦꯡꯕ ꯑꯣꯏꯅ ꯌꯧꯔꯤꯗꯅ
ꯃꯥꯥꯏꯁꯨ ꯑꯃ ꯐꯥꯖꯕ ꯑꯃꯗꯤ ꯀꯥꯎꯋꯤ ꯍꯦ
ꯀꯋꯦ ꯀꯋꯦ
ꯎꯝ ꯀꯁ ꯕꯥꯔꯨ
ꯄꯦꯗꯣ ꯅꯦꯇ꯭ꯔꯣꯗꯣ ꯌꯥꯗꯦꯗ ꯃꯥꯏꯊꯣꯛ ꯄ ꯌꯦꯟꯁꯤ ꯂꯣꯏꯛꯇꯦ ꯄ ꯌꯥ ꯇꯧ
ꯑꯗꯨꯗꯤ ꯀꯩꯅꯣꯗ ꯑꯣꯏꯅ ꯊꯥꯗꯣꯔꯛꯀꯦꯗꯦ ꯀꯣꯟꯁꯦ ꯁꯥꯎꯋꯦ ꯑꯗꯨꯅ ꯍꯦꯟꯅ ꯐꯖꯩ
ꯑꯗꯨꯅ ꯍꯦꯟꯅ
ꯃꯤ ꯄꯤꯛꯂꯞ ꯇꯧꯔꯁꯨ ꯑꯣꯏ ꯀꯅ ꯑꯁ ꯅꯦꯁꯅꯦ ꯂꯤꯇꯤ ꯁꯥꯟꯅꯕꯗꯨꯅ ꯌꯥꯝ ꯐꯖꯩ ꯍꯦꯜꯂꯤꯗ ꯍꯟꯗꯛꯀꯤꯗꯤ ꯌꯥꯗꯦ
ꯎꯝ ꯃꯤꯗꯤ ꯐꯖꯕꯅꯁꯨ ꯑꯗꯨꯝ ꯍꯦꯟꯒꯠꯂꯛꯏꯅꯦ ꯑꯗꯨꯒ ꯂꯤꯗꯅ ꯀꯩꯅꯣ ꯈꯪꯗꯦ ꯀꯩꯅꯣꯝ ꯏꯇꯧ ꯇꯧꯏ
ꯍꯣꯏ ꯃꯤꯅꯤꯗꯤꯗ ꯋꯥꯔꯤꯔ ꯄꯥꯏꯦ ꯃꯁ ꯐꯖꯔꯤꯅꯦ ꯀꯦ ꯖꯤ ꯑꯗꯒꯤ ꯆꯥꯎꯄꯥꯟꯁꯦꯂꯣꯏꯁꯨ ꯑꯗꯨꯝ ꯌꯥꯏꯑꯕ
ꯎꯝ
ꯄꯒ ꯑꯗꯨꯗ ꯌꯝ ꯑꯗ ꯑ ꯈꯪꯖꯩ ꯄꯨꯂꯞ ꯑꯣꯏꯅ ꯄꯥꯔꯨ ꯋꯥꯟꯗꯗꯤ ꯑꯗꯨꯝ ꯐꯖꯕꯗꯤ ꯂꯣꯏ ꯑꯣꯏꯔꯝꯃꯒ꯭ꯔꯥ
꯭ꯔꯚꯖꯤꯅ ꯄꯣꯖꯤꯁꯟ ꯄꯣꯖꯤꯁꯟ ꯃꯌꯥꯝ ꯃꯌꯥꯝ ꯌꯦꯡꯉꯨ ꯀꯥꯟꯗ ꯇꯤꯝꯋꯛ
ꯇꯤꯝ ꯋꯥꯛꯇꯤ ꯋꯥꯠꯂꯦ ꯀꯥꯏ ꯐꯖꯅ
ꯀ꯭ꯔꯣꯁꯅ ꯁꯣꯏꯔꯤꯔꯥ ꯀꯅꯥꯅ ꯁꯣꯏꯔꯤꯅꯣ ꯒ꯭ꯌꯥꯟ ꯇꯥꯔꯦ ꯃꯣꯏꯁꯦ
ꯎꯝ ꯃꯣꯏ ꯀꯣꯁ ꯑꯥꯏꯁꯨ ꯑꯣꯏꯔꯦ ꯕꯦꯜꯖꯤꯌꯝꯒꯤ
ꯋꯊꯤ ꯕꯦꯜꯖ꯭ꯌꯝꯅ ꯋꯔꯤ ꯇꯥꯔꯥ ꯇꯣꯛꯒ꯭ꯔꯥꯝ ꯃꯣꯏꯗꯣꯅ ꯄꯊ ꯑꯣꯏꯂ ꯭ꯌꯥꯟꯗꯅꯤ
ꯃꯣꯏ ꯏꯅꯦ ꯃꯤꯅ ꯄꯨꯔꯥ ꯇꯤꯝ ꯌꯧ ꯐꯖꯕ ꯁꯦꯠ ꯑꯃ ꯂꯧꯕ ꯉꯝꯕꯤꯗ꯭ꯔꯃꯦ ꯑꯗꯨꯝ
ꯎꯝ
ꯃꯣꯏ ꯏꯟꯗꯤꯁ ꯂꯤꯛ ꯇꯧꯕꯗꯨ ꯂꯧ ꯌꯥ ꯍꯥꯏꯕꯣꯅꯤ